ꯑꯣ ꯀꯩꯗꯔꯃꯤꯅ
ꯅꯪ ꯐꯣꯟ ꯂꯥꯛꯑꯝ ꯉꯥꯏꯔꯤꯅꯤꯅꯦ
ꯎꯝ ꯑꯁ ꯑꯩꯁꯨ ꯁꯤꯗ ꯑꯃ ꯊꯣꯛꯑꯕꯅꯤꯅ ꯊꯕꯛ ꯑꯃ
ꯎꯝ
ꯑꯗꯣ ꯑꯩꯈꯣꯏ ꯄꯨꯟꯁꯤꯁꯤꯕꯨ ꯔ꯭ꯔꯣꯔꯄꯇꯤ ꯑꯣꯏꯒꯗꯧ ꯃꯥꯟꯕ꯭ꯔꯣ ꯊꯥꯖꯕ ꯂꯩꯔꯗꯤ ꯑꯣꯏꯖꯔꯛꯀꯅꯤ ꯀꯩꯅꯣ
ꯑꯗꯣ ꯅꯪꯁꯦ ꯄ꯭ꯔꯣꯐꯦꯁꯔ ꯑꯣꯏꯔꯦꯅ ꯈꯜꯂꯁꯦꯕ ꯑꯦꯁꯤꯁꯇꯦꯟ ꯅꯠꯇꯦꯀꯣ ꯄ꯭ꯔꯣꯐꯦꯁꯔ
ꯎꯝ
ꯂꯨꯄꯥ ꯀ꯭ꯔꯣꯔꯁꯤꯦ ꯑꯗꯨꯝ ꯂꯥꯏꯅ ꯌꯧꯕ꯭ꯔꯥ ꯄ꯭ꯔꯣꯐꯦꯁꯔ ꯑꯃꯅ ꯃꯥꯒꯤ ꯑꯩꯈꯣꯏꯒꯤ ꯀꯩ ꯍꯥꯏꯇꯥꯔꯦꯅꯦ ꯑꯦꯛꯁꯄꯦꯟꯗꯤꯆꯔꯁ ꯌꯥꯝ ꯆꯠꯍꯟꯗ꯭ꯔꯦꯅ ꯈꯜꯂꯁꯦꯕ
ꯎꯝ
ꯑꯗꯨꯝ ꯁꯦꯚꯤꯡ ꯇꯧꯔꯒ ꯏꯟꯚꯦꯁꯃꯦꯟ ꯌꯥꯎꯗꯕꯤꯗ ꯑꯣꯡꯂꯤ ꯁꯦꯚꯤꯡ ꯈꯛꯇꯗ ꯆꯍꯤ ꯇꯔꯥꯃꯨꯛꯇ ꯀ꯭ꯔꯣꯔ ꯑꯃ ꯌꯥꯎꯉꯝꯒꯗ꯭ꯔꯥ
ꯑ ꯌꯧꯔꯣꯏꯗ
ꯇꯔꯥꯗꯗꯤ ꯌꯧꯕ ꯌꯥꯏ ꯀꯩꯅꯣ ꯂꯥꯛ ꯋꯥꯟ ꯂꯥꯈ ꯄ꯭ꯂꯁ ꯁꯦꯂꯔꯤ ꯄꯔ ꯋꯥꯟ ꯃꯟ ꯑꯣꯏꯔꯛꯑꯒꯗꯤ
ꯑꯣꯏꯔꯛ ꯐꯁꯦ ꯍꯪꯗꯦꯔ ꯁꯤ ꯋꯥꯁꯦ ꯇꯣꯛꯁꯤꯗ ꯍ ꯑꯗꯣ ꯀꯩꯅꯣꯝꯇ ꯍꯪꯒꯦ ꯇꯧꯕꯅꯦ ꯑꯩ ꯅꯉꯣꯟꯗ ꯉꯁꯥꯏ ꯐꯣꯟ ꯇꯧꯔꯛꯀꯦ ꯍꯥꯏꯗꯣ
ꯎꯝ
ꯍꯧꯖꯤꯛꯀꯥꯟꯁꯤꯕꯨ ꯃꯄꯥꯟ ꯂꯣꯝꯒꯤ ꯀꯣꯔꯤꯌꯔꯗꯒꯤ ꯑꯩꯈꯣꯏꯅ ꯄꯣꯠ ꯆꯥꯏꯍꯟꯕ ꯐ꯭ꯂꯤꯞꯀꯥꯔꯠ ꯑꯃꯥꯥꯖꯣꯟ ꯇꯧꯕꯁꯦ ꯃꯅꯤꯄꯨꯔꯗ ꯌꯧ ꯌꯧꯗ ꯃꯥꯜꯂꯦꯀꯣ ꯍꯧꯖꯤꯛꯀꯥꯟꯁꯦ
ꯌꯧꯗꯦ ꯌꯧꯗꯦ ꯍꯧꯖꯤꯛ ꯂꯝꯕꯤ ꯊꯤꯡꯉꯌꯦ
ꯑꯣ ꯑꯣ
ꯃꯣꯏꯗꯤ ꯃꯈꯥꯗ ꯂꯥꯛꯑꯦꯕ
ꯑꯩꯅ ꯄꯣꯠ ꯑꯃ ꯉꯍꯥꯟ ꯕꯣꯗꯤ ꯏꯁꯄ꯭ꯔꯦ ꯑꯃ ꯀꯛꯄ
ꯎꯝ
ꯑꯗꯨꯗꯣ ꯗꯦꯠ ꯇꯨꯗ ꯂꯥꯛꯀꯗꯕꯅꯦ ꯍꯥꯏꯕꯃꯦ ꯉꯁꯤ ꯗꯦꯠ ꯐꯣꯔ ꯐꯥꯏꯚ ꯑꯣꯏꯔꯝꯅꯦ ꯑꯗꯣꯛ ꯑꯗꯨꯖꯤꯐꯥꯎ ꯌꯧꯔꯛꯇꯦ
ꯎꯝ ꯂꯥꯛꯑꯔꯣꯏ ꯀꯦꯟꯁꯦꯟ ꯆꯠꯈ꯭ꯔꯅꯤ ꯗꯥꯎ ꯌꯥꯔꯒꯅ ꯄꯣꯁꯇ ꯂꯥꯛꯄ
ꯑꯣ ꯄꯩꯁꯥꯗꯤ ꯃꯣꯏ ꯔꯤꯐꯟ ꯈꯨꯇꯧꯁꯦ ꯀꯃꯥꯏꯅ ꯇꯧꯏ ꯑꯩꯒꯤꯗꯣ ꯑꯣꯟꯂꯥꯏꯟꯗ ꯄꯦꯃꯦꯟꯕꯨꯗꯤ ꯇꯧꯈ꯭ꯔꯦꯕꯣ ꯀꯣ
ꯌꯥꯝꯅ ꯂꯥꯏꯗ ꯑꯁ ꯑꯃꯥꯥꯖꯣꯟ ꯐ꯭ꯂꯤꯞꯀꯥꯔꯠ ꯑꯗꯨꯒꯨꯝꯕ ꯑꯩꯈꯣꯏꯒꯤ ꯀꯩ ꯍꯥꯏꯅꯤ ꯕꯔꯤꯐꯥꯏꯠ ꯑꯣꯏꯕ ꯀꯧꯔꯦꯗꯅ ꯃꯣꯏꯁꯦ ꯑꯗꯨꯝ ꯄꯩꯁꯥ ꯀꯦꯟꯁꯦꯜ ꯆꯠꯈ꯭ꯔꯦ ꯄꯩꯁꯥꯗꯣ ꯔꯤꯐꯟ ꯇꯧꯕꯤꯔꯛꯑꯣꯅ ꯍꯥꯏꯕꯗ ꯑꯗꯨꯝ ꯃꯣꯏꯅ ꯑꯗꯨꯝ ꯅꯪꯒꯤ ꯌꯨ ꯄꯤ ꯑꯥꯏꯗꯨ ꯅꯪ ꯀꯃꯥꯏꯅ ꯄꯦꯃꯦꯟ ꯇꯧꯈꯤꯒꯦ ꯌꯨ ꯄꯤ ꯑꯥꯏꯗꯤ ꯇꯧꯕ꯭ꯔꯥ ꯥ ꯇ ꯃꯐꯝꯗꯨꯗ ꯑꯗꯨꯝ ꯀꯥꯞꯄꯛꯑꯗꯧꯅꯦꯅ ꯍꯥꯏꯔꯛꯀꯅꯦꯕ
ꯎꯝ
ꯑꯗꯨꯒ ꯀꯩꯅꯣ ꯑꯗꯨꯝ ꯇꯧꯔꯅꯤ ꯅꯠꯇ꯭ꯔꯒꯅ ꯅꯪꯒꯤ ꯕꯦꯡ ꯑꯦꯀꯥꯎꯟ ꯗꯤꯇꯦꯜꯁꯀ ꯍꯪꯉꯛꯀꯅꯤ ꯐ꯭ꯂꯤꯞꯀꯥꯔꯠꯀꯤꯗꯤ ꯕꯦꯡ ꯑꯦꯀꯥꯎꯟ ꯗꯤꯇꯦꯜꯁ ꯍꯉꯦ ꯑꯃ ꯖꯣꯒꯤꯅ ꯑꯃꯨꯛ ꯍꯪꯅꯗꯕꯤ ꯑꯗꯨꯝ ꯅꯪꯅ ꯀꯥꯞꯄꯛꯈꯤꯕ ꯌꯨ ꯄꯤ ꯑꯥꯏ ꯅꯝꯕꯔꯗꯨꯗ ꯑꯗꯨꯝ ꯀꯥꯞꯄꯛꯄꯤ ꯑꯗꯨꯃꯥꯏꯅ ꯇꯧꯋꯦ
ꯎꯝ ꯀ꯭ꯂꯦꯝ ꯇꯧꯕꯗꯤ ꯑꯗꯨꯗꯤ ꯏꯁꯥꯅ ꯇꯧꯖꯗ ꯑꯗꯨ ꯑꯣꯏꯔꯥ ꯃꯣꯏꯅ ꯇꯧꯔ ꯏꯟꯅꯤꯁꯦꯠ ꯇꯧꯔꯛꯀꯗ꯭ꯔꯥ
ꯀꯦꯟꯁꯦꯟ ꯆꯠꯈ꯭ꯔꯗꯤ ꯃꯁꯥ ꯃꯇꯇ ꯂꯥꯛꯀꯅꯤ ꯑꯗꯨꯒ ꯂꯥꯛꯇ꯭ꯔꯒꯗꯤ ꯑꯗꯨꯝ ꯅꯪꯅ ꯑꯃꯨꯛ ꯃꯣꯏꯗ ꯍꯥꯏꯐꯦꯠ ꯀꯩꯅꯣ ꯔꯤꯄꯣꯔꯠ ꯇꯧꯔꯅꯤ
ꯑꯗꯣ ꯑꯩꯁꯦ ꯅꯨꯃꯤꯠ ꯍꯨꯝꯅꯤꯕꯨꯗꯤ ꯍꯦꯟꯗꯣꯛꯑꯦꯕ ꯑꯗꯣ ꯌꯧꯔꯛꯇꯕꯤ ꯂꯩꯔꯦꯅꯦ ꯑꯩꯗꯣ ꯑꯣꯟꯂꯥꯏꯟꯗꯕꯨꯗꯤ ꯊꯤꯈꯤꯕ
ꯑꯥ
ꯎꯣꯏ ꯌꯧꯔꯛꯑꯒꯗꯤ ꯐꯒꯗꯕ ꯑꯩꯅ ꯎꯝ ꯑꯩꯅ ꯄꯥꯝꯕ ꯄꯣꯠꯅꯦꯕ ꯃꯅꯝꯗ ꯌꯥꯝꯅ ꯏꯪꯕ ꯍꯥꯏꯇꯥꯔꯦ
ꯄꯔꯐ꯭ꯌꯨꯝ ꯂꯣꯑꯣ
ꯎꯝ ꯄꯥꯔꯐ꯭ꯌꯨꯝ ꯍꯥꯏꯇꯥꯥꯔꯃꯤꯅ ꯕꯣꯗꯤ ꯏꯁꯄ꯭ꯔꯦꯗꯣ
ꯃꯥꯅꯤ ꯄꯔꯐ꯭ꯌꯨꯝꯅꯤ ꯀꯩꯅꯣ
ꯑꯣ
ꯂꯨꯄꯥ ꯀꯌꯥ ꯄꯤꯒꯦ
ꯑꯃ ꯆꯍꯨꯝ ꯈꯔ ꯍꯦꯟꯅ ꯄꯤꯌꯣꯔ ꯁꯦꯟꯁꯀꯤ ꯑꯃ
ꯂꯤꯁꯤꯡ ꯑꯃꯒ ꯆꯍꯨꯝ
ꯅꯠꯇꯦ ꯑꯣꯡꯂꯤ ꯊ꯭ꯔꯤ ꯍꯟꯗ꯭ꯔꯦꯠ ꯁꯚꯦꯟꯇꯤ ꯋꯥꯟ ꯀꯌꯥꯅꯣ ꯑꯣꯏꯕꯅꯦꯕ
ꯑꯝ
ꯑꯗꯣ ꯃꯣꯏꯒꯤ ꯂꯩꯕꯗꯗꯤ ꯅꯥꯏꯟ ꯍꯟꯗ꯭ꯔꯦꯗ ꯂꯃꯨꯛ ꯂꯩꯕ ꯀꯩꯅꯣꯝ ꯇꯧꯕꯅꯦ ꯑꯩ ꯃꯃꯥꯡꯗ ꯁꯤꯖꯤꯟꯅꯈ꯭ꯔꯕ ꯍꯥꯏꯇꯥꯔꯦ ꯍ
ꯎꯝ
ꯍꯟꯗꯛ ꯂꯣꯏꯊꯣꯛꯈ꯭ꯔꯕ
ꯑꯩꯁꯨ ꯄꯥꯔꯐ꯭ꯌꯨꯝ ꯑꯝꯇ ꯀꯛꯅꯤꯡꯕꯅꯤꯅꯦ ꯃꯤꯟꯇ꯭ꯔꯥꯗꯒꯤ ꯑꯃꯥꯥꯖꯣꯟꯗꯁꯨ ꯐꯪꯉꯦ ꯃꯤꯟꯇ꯭ꯔꯥꯗꯁꯨ ꯐꯪꯉꯦ ꯃꯤꯟꯇ꯭ꯔꯥꯗ ꯑꯣꯏꯅ ꯀꯛꯑꯦ ꯄꯔꯐꯤꯌꯨꯝꯒꯨꯝꯕ ꯗ꯭ꯔꯦꯁ ꯀꯨꯝꯕ ꯃꯤ ꯃꯤꯇꯩꯗ꯭ꯔꯥꯅ ꯐꯥꯏ ꯑꯣ ꯀꯣ ꯈꯣꯡꯎꯀꯨꯝꯕ ꯑꯃꯥꯖꯣꯟ ꯑꯃꯨ ꯑꯇꯣꯞꯄ ꯄꯣꯠ ꯀꯩꯀꯥꯅ ꯑꯃꯨꯛ ꯀꯛꯅꯩꯌꯦ ꯑꯗꯨꯒ ꯗ꯭ꯔꯦꯁ ꯀꯨꯝꯕ ꯑꯗꯨꯗꯒꯤ ꯋꯦꯔꯤꯡ ꯁꯨꯒꯨꯝꯕ ꯍꯥꯏꯇꯥꯔꯦ ꯄꯔꯐ ꯋꯦꯔꯤꯡ ꯂꯣꯝꯗ ꯆꯠꯂꯤꯗꯅ ꯆꯤꯡꯉꯗꯅ ꯍ ꯑꯗꯨꯒ ꯑꯗꯨꯝ ꯃꯤꯟꯇ꯭ꯔꯥꯗꯩ ꯀꯛꯄ ꯋꯦꯔꯤꯡ ꯑꯩꯈꯣꯏ ꯒꯥꯔꯤ ꯀꯛꯅꯤꯡꯉꯒꯁꯨ ꯃꯤꯟꯇ꯭ꯔꯥꯗ ꯑꯣꯏꯅ ꯀꯛꯑꯣꯕ
ꯎ
ꯅꯦ ꯉꯥꯛꯇ ꯐꯪꯕꯅꯦ ꯅꯥꯀ ꯑꯣꯏꯔꯒꯁꯨ ꯑꯗꯨꯝ ꯅꯥꯀꯅꯦ ꯈꯪꯉꯝꯕꯅꯤꯗ
ꯎꯝ ꯑꯗꯣ ꯑꯩꯅ ꯍꯧꯖꯤꯛꯀꯤ ꯑꯗꯨꯝ ꯃꯃꯥꯡꯗꯣ ꯁꯤꯖꯤꯟꯅꯕ ꯍꯥꯏꯇꯥꯔꯦ
ꯎꯝ
ꯑꯗ ꯃꯅꯝꯗ ꯆꯦꯔꯤꯒꯤ ꯑꯣꯏꯕ ꯀꯩꯅꯣꯝ ꯇꯧꯕꯅꯦꯕ
ꯎꯝ
ꯑꯗꯣ ꯑꯩ ꯃꯗꯨ ꯌꯥꯝ
ꯅꯪꯗꯤ ꯈꯉ ꯀꯨꯝꯃꯁꯦ ꯀꯃ ꯈꯣꯡꯒꯨꯝꯅ ꯄꯥꯝꯒꯦ ꯀꯦꯖꯨꯋꯦꯜꯅ ꯄꯥꯝꯕ꯭ꯔꯥ ꯏꯁꯄꯣꯔꯠ ꯁꯨꯒꯨꯝꯕꯅ ꯄꯥꯝꯕ꯭ꯔꯥ
ꯑꯩꯗꯤ ꯏꯁꯄꯣꯔꯠ ꯁꯨꯒꯨꯝꯕꯅ ꯈꯔ ꯄꯥꯝꯃꯦ
ꯑ ꯏꯁꯄꯣꯔꯠ ꯁꯨꯁꯨ ꯑꯗꯨꯝ ꯄꯥꯝꯃꯦ ꯑꯩꯁꯨ ꯑꯗꯨꯒ ꯀꯦꯖꯨꯋꯦꯜ ꯍꯥꯏꯔꯒꯗꯤ ꯀꯟꯚꯔꯁꯦꯁ ꯃꯣꯏꯒꯤ ꯀꯩꯅꯣꯒꯨꯝꯕꯁꯦ ꯄꯥꯝꯃꯦ ꯀꯟꯚꯔꯁꯀꯨꯝꯕ ꯕꯤ ꯑꯦꯟꯁꯨ ꯄꯥꯝꯃꯦ ꯑꯗꯣ ꯀꯟꯚꯔꯁꯅꯗꯤ ꯍꯦꯜꯂꯦ ꯀꯟꯚꯔ ꯅ ꯀꯃꯟꯁꯨ ꯑꯣꯏꯔꯦ ꯑꯗꯨꯝ ꯇꯣꯡꯕꯁꯨ ꯅꯨꯡꯉꯥꯏꯔꯑꯦ ꯀꯟꯚꯔꯁꯟ ꯑꯃꯨꯛ ꯄꯥꯝꯃꯦ ꯑꯗꯣ ꯑꯩ ꯀꯟꯚꯔꯁꯟ ꯑꯃ ꯂꯩꯒꯦ ꯈꯟꯕꯅꯦꯕ ꯃꯤꯟꯇ꯭ꯔꯥꯗꯒꯤ ꯑꯗꯣ ꯑꯁ ꯄꯠ ꯇꯥꯡ ꯄꯩꯁꯥ ꯂꯩꯇꯦꯅꯤ ꯑꯗꯨꯝ ꯇꯨꯡꯁꯤꯜꯂꯒꯕꯨꯗꯤ ꯑꯗꯨꯝ
ꯂꯤꯁꯤꯡ ꯃꯔꯤ ꯃꯊꯛ ꯑꯣꯏꯌꯦꯦ ꯃꯉꯥ ꯍꯦꯜꯂꯦ ꯈꯔ ꯑꯗꯨꯗꯩ ꯃꯉꯥ ꯍꯦꯟꯗꯕ ꯈꯔꯒ ꯂꯩꯌꯦ ꯑꯅꯤꯅꯦꯕ ꯀꯟꯚꯔꯁꯇ ꯂꯩꯔꯤꯁꯦ ꯆꯥꯛ ꯇꯦꯂꯔ ꯍꯥꯏꯕ ꯑꯃ ꯑꯗꯨꯗꯒꯤ ꯀꯟꯕꯥ ꯁꯚꯦꯟꯇꯤ ꯍꯥꯏꯕ ꯑꯃ ꯀꯣ ꯀꯟꯕꯥ ꯁꯚꯦꯟꯇꯤꯁꯤꯅ ꯇꯥꯡꯉꯦꯕ
ꯎ
ꯑꯗꯣ ꯄꯩꯁꯥꯁꯦ ꯇꯨꯡꯁꯤꯜꯂꯛꯒꯕꯨꯗꯤ ꯂꯩꯅꯤ ꯑꯗꯣ ꯑꯃꯨꯛꯁꯨ ꯕꯤꯠ ꯂꯩꯇꯕ ꯑ ꯑꯩ ꯍꯧꯖꯤꯛ ꯈꯣꯡꯎꯞ ꯑꯃ ꯂꯩꯔꯤꯌꯦ ꯈꯔ ꯈꯔ ꯇꯣꯡꯅꯔꯤꯑ ꯁꯤ
ꯎꯝ
ꯌꯥꯗ꯭ꯔꯀꯥꯟꯗ ꯑꯣꯏꯅ ꯂꯧꯔꯒꯦ ꯍꯥꯏꯗꯤ ꯑꯃ ꯂꯩꯕꯅꯤꯅꯀꯣ
ꯑꯣ
ꯈꯣꯡꯎꯞꯁꯦ ꯍꯣꯏ ꯃꯤ ꯏꯝꯄ꯭ꯔꯦꯁ ꯇꯧꯅꯕꯒꯤ ꯑꯃꯨꯛꯁꯨ ꯑꯃꯨꯛ ꯈꯜꯂꯦꯕ ꯑꯁ ꯑꯩꯅ ꯏꯝꯄ꯭ꯔꯦꯁ ꯇꯧ ꯐꯪꯅꯕ ꯃꯤ ꯂꯩꯇꯦ ꯑꯁ ꯇꯣꯡꯉꯛꯇꯩ ꯀꯥꯟꯗꯣꯏꯅꯣꯅ ꯑꯃꯨꯛ ꯈꯜꯂꯦꯕ ꯑꯗꯨꯒ ꯑꯃꯨꯛꯁꯨ ꯑꯃꯨꯛ ꯈꯜꯂꯦꯕ ꯃꯤ ꯏꯝꯄ꯭ꯔꯦꯁ ꯇꯧꯅꯕꯩ ꯅꯠꯇꯦ ꯗ꯭ꯔꯦꯁꯤꯡ ꯏꯁꯇꯥꯏꯜ ꯍꯥꯏꯕ ꯑꯃ ꯂꯩ ꯏꯁꯥꯒꯤꯀꯣ ꯗ꯭ꯔꯦꯁ ꯑꯗꯨꯝ ꯅꯥꯟꯅ ꯗ꯭ꯔꯦꯁꯤꯡ ꯏꯁꯇꯥꯏꯜ ꯐꯖꯍꯜꯂꯨ ꯑꯗꯨꯗꯒꯤ ꯀꯩꯅꯣ ꯇꯧ ꯅꯪ ꯈꯪꯅꯕ ꯂꯩꯇꯦ ꯀꯩꯅꯣ ꯇꯧꯕ ꯂꯩꯇꯦꯅ ꯄꯪꯂꯩ ꯃꯔꯩ ꯄꯨꯖꯨꯔ ꯂꯩꯕꯗꯣ ꯇꯧꯒꯅꯨ ꯍꯥꯏꯕ ꯐꯤꯂꯣꯁꯣꯐꯤ ꯑꯃ ꯂꯩꯌꯦꯕ ꯑꯗꯨꯗꯣ ꯑꯗꯨꯝ ꯄꯥꯟꯒꯗꯧꯅꯦꯕ ꯑꯩꯈꯣꯏ ꯃꯤꯑꯣꯏꯕꯗ ꯈꯪꯅꯕ ꯂꯩꯇꯦ ꯈꯣꯠꯇꯦꯅ ꯑꯗꯨꯝ ꯄꯪꯂꯩ ꯃꯔꯩ ꯂꯩꯕꯁꯨ ꯇꯧꯔꯣꯏꯗꯧꯅꯦꯕ ꯆꯥꯕ ꯐꯖꯅ ꯆꯥꯒꯗꯧꯅꯤ ꯍꯤꯡꯕ ꯐꯖꯅ ꯍꯤꯡꯒꯗꯧꯅꯤ ꯗ꯭ꯔꯦꯁ ꯐꯖꯅ ꯁꯦꯠꯀ ꯗꯎꯅꯤ ꯑꯗꯨꯗꯒꯤ ꯍꯣꯏ ꯑꯗꯨꯅꯤ ꯏꯁꯥ ꯐꯖꯅ ꯅꯥꯟꯅ ꯂꯩꯕꯁꯦ ꯁꯤꯅꯤ ꯃꯔꯨꯁꯦ
ꯃꯥꯅꯦ ꯍꯛꯆꯥꯡ ꯐꯖꯅ ꯂꯨ ꯅꯥꯟꯅ ꯂꯩꯕꯁꯦ ꯑꯩ ꯏꯁꯥꯒꯤꯗꯅ ꯃꯤꯒꯤ ꯅꯠꯇꯦꯗꯅ
ꯃꯥꯅꯦ ꯃꯥꯅꯦ
ꯑꯅ ꯑꯗꯨ ꯅꯪꯅ ꯍꯧꯖꯤꯛ ꯗ꯭ꯔꯦꯁꯀꯤ ꯍꯥꯏꯔꯒ ꯍꯧꯖꯤꯛ ꯑꯁ ꯃꯅꯤꯄꯨꯔꯗꯗꯤ ꯍꯧꯖꯤꯛ ꯏꯁꯇꯣꯔ ꯐꯅꯌꯥꯝ ꯊꯣꯛꯑꯦꯀꯣ ꯗ꯭ꯔꯦꯁ ꯀꯨꯝꯕꯒꯤ ꯒꯤ ꯈꯣꯡꯎ ꯀꯨꯝꯕꯩꯁꯦꯀꯣ ꯎꯝ ꯑꯣꯐꯔꯗꯤ ꯐꯖꯅ ꯄꯤ ꯃꯣꯏꯒꯤꯗꯣ
ꯑꯁ ꯃꯤ ꯈꯠꯅꯕꯒ ꯌꯥꯎꯋꯤꯗ ꯅꯣꯏꯅ ꯑꯗꯨꯃꯥꯏꯅ ꯌꯣꯟꯁꯤꯜꯂꯛꯇꯅ ꯁꯣꯝꯗ ꯌꯥꯗ꯭ꯔꯦ ꯅꯣꯏꯗꯣ ꯍꯨꯔꯥꯜꯂꯛꯑꯒ ꯌꯣꯜꯂꯤꯔ ꯀꯥꯏꯔꯒ ꯁꯥꯎꯅꯗꯅꯀꯣ
ꯀꯔꯤ ꯑꯣꯐꯔꯗꯨꯗꯤ ꯐꯖꯅ ꯄꯤꯅꯔꯦꯕ ꯄꯣꯠ ꯐꯕ꯭ꯔꯥ ꯐꯠꯇꯕ꯭ꯔꯥꯗꯤ ꯈꯪꯗꯦ
ꯄꯣꯠꯁꯦ ꯀ꯭ꯋꯥꯂꯤꯇꯤꯗꯤ ꯑꯗꯨꯝ ꯂꯤꯠꯅꯕꯗꯤ ꯌꯥꯏ ꯑꯗꯣ ꯃꯗꯤ ꯍꯥꯏ ꯇꯥꯔꯦꯅꯦ
ꯎꯝ
ꯑꯗꯨꯝ ꯂꯣ ꯀ꯭ꯋꯥꯂꯤꯇꯤꯅꯦ ꯍꯥꯏꯔꯅꯤ ꯂꯨꯄꯥ ꯆꯥꯝꯃꯉꯥ ꯂꯩꯕꯗ ꯇꯤ ꯁꯥꯔꯠ ꯑꯍꯨꯝꯒ ꯄꯤꯔꯛꯑꯦ ꯑꯗꯨꯗꯤ ꯑꯗꯨꯝ ꯂꯣ ꯀ꯭ꯋꯥꯂꯤꯇꯤꯅꯦ ꯍꯥꯏ ꯇꯥꯕꯅꯦ
ꯃꯥꯅꯦ ꯃꯥꯅꯦ ꯑꯗꯨꯝ ꯎꯝ ꯑꯗꯣ ꯃꯣꯏꯅꯗꯤ ꯑꯦꯠꯚꯔꯇꯥꯏꯖꯇꯒꯗꯤ
ꯄꯔꯤꯃꯤꯌꯝ ꯀ꯭ꯋꯥꯂꯤꯇꯤ ꯅꯒꯍꯥ ꯍꯥꯏ
ꯎꯝ ꯄ꯭ꯔꯦꯃꯤꯌꯝ ꯉꯥꯛꯇꯅꯤꯒ ꯍꯥꯏꯗꯅ
ꯎꯝ
ꯑꯗꯨ ꯍꯥꯏꯔꯒ ꯍꯧꯖꯤꯛ ꯐꯦꯁꯕꯨꯛꯀꯤ ꯑꯗꯨꯝ ꯐꯤꯠꯁꯇ ꯑꯗꯨꯝ ꯊꯣꯛꯄ ꯍꯥꯏꯇꯥꯔꯦ
ꯎꯝ
ꯀꯔꯤ ꯆꯩꯅꯥꯔꯣꯝꯗꯒꯤ ꯁꯦꯀꯦꯟ ꯍꯦꯟꯒꯤ ꯃꯣꯏ ꯏꯁꯇꯣꯛꯇꯣ ꯄꯨꯂꯞ ꯄꯨꯂꯞ ꯌꯣꯜꯂꯤ ꯇꯟꯕ ꯑꯃ ꯇꯧꯕꯒꯤ ꯑꯃ ꯈꯔ ꯈꯔ ꯊꯣꯛꯄ ꯍꯥꯏꯗꯅ ꯃꯣꯏꯒꯤ ꯆꯥꯏꯅꯤꯁꯈꯩꯅ ꯇꯧꯕ
ꯎꯝ
ꯑꯗꯨꯒꯨꯝꯕꯗꯨꯗꯩ ꯄꯨꯁꯜꯂꯛꯏ ꯌꯥꯔꯣ ꯃꯣꯏꯗꯨꯕꯣ
ꯃꯥꯅꯦ ꯃꯥꯅꯦ ꯃꯥꯅꯦ ꯑꯩꯁꯨ ꯅꯍꯥꯟ ꯀꯪꯂꯩ ꯏꯁꯇꯣꯔꯗꯒꯤ ꯂꯩꯔꯨꯏꯌꯦ
ꯀꯪꯂꯩ ꯏꯁꯇꯣꯔ ꯍꯥꯏꯁꯦ ꯀꯋꯥꯏꯗ ꯂꯩꯕꯗꯨꯅ ꯑꯣ ꯃꯣꯏꯁꯨ ꯆꯥꯎꯈ꯭ꯔ ꯃꯥꯜꯂꯦꯀꯣ
ꯑꯁ ꯕ꯭ꯔꯥꯟꯁ ꯑꯍꯨꯝꯃꯨꯛ ꯊꯣꯛꯈ꯭ꯔꯦ ꯏꯌꯥꯔꯄꯣꯠ ꯂꯣꯝꯗ ꯑꯃ ꯂꯩꯈ꯭ꯔꯦ ꯀꯛꯆꯤꯡꯗ ꯑꯃ ꯂꯩꯔꯦ ꯃꯣꯏꯁꯦ ꯌꯥꯝꯅ ꯍꯣꯠꯅꯕ ꯀꯟꯕ ꯃꯤꯅꯦ ꯑꯗꯨꯒꯤ ꯃꯄꯨꯗꯣ ꯑꯩꯒ ꯈꯪꯅꯩꯌꯦꯕꯀꯣ
ꯑꯥ
ꯈꯛ ꯌꯣꯜꯂꯝꯃꯦꯕ ꯃꯣꯏꯁꯦ ꯑꯍꯥꯟꯕꯗ ꯃꯉꯣꯟꯗꯩ ꯒꯥꯔꯤ ꯑꯃ ꯂꯧꯋꯦ ꯃꯥꯁꯦ ꯑꯍ ꯋꯥꯡꯖꯤꯡꯗꯦ ꯑꯩꯈꯣꯏ ꯌꯨꯝꯐꯧ ꯊꯤꯜꯂꯛꯏꯅꯦ ꯒꯥꯔꯤ ꯍꯥꯏꯗꯤ ꯃꯇꯝꯗꯨꯗ ꯍꯧꯖꯤꯛꯀꯗꯤ ꯊꯤꯜꯂꯛꯑꯔꯣꯏ ꯃꯁꯥꯅ ꯀꯥꯔꯗꯒ ꯊꯤꯜꯂꯛꯏꯅꯦ ꯌꯥꯝ ꯋꯥꯅ ꯍꯣꯠꯅꯔꯛꯄ ꯍꯥꯏꯇꯥꯔꯦ ꯄꯩꯁꯥꯗꯤ ꯑꯗꯨꯝ ꯇꯨꯡꯁꯤꯜꯂ ꯇꯨꯡꯁꯤꯜꯂꯒ ꯇꯪ ꯇꯪ ꯆꯥꯎꯊꯣꯔꯛꯄ ꯇꯞ ꯇꯞ ꯆꯥꯎꯊꯣꯔꯛꯄꯗꯣ
ꯎꯝ ꯎꯝ ꯑꯗꯨꯗꯤ ꯆꯥꯎꯋꯦꯀꯣ ꯃꯥꯏꯁꯨ ꯑꯗꯨꯗꯤ
ꯆꯥꯎꯔꯦ ꯆꯥꯎꯔꯦ ꯑꯗꯣ ꯃꯉꯣꯟꯗ ꯅꯍꯥꯟ ꯖꯣꯛꯀꯤꯡ ꯂꯧꯕꯗꯨꯗ ꯑꯩꯅ ꯍꯥꯏꯗꯤ ꯑꯁꯤꯗꯤ ꯆꯩꯅꯥꯒꯤ ꯄꯣꯠꯅꯦ ꯌꯥꯝ ꯐꯕꯅꯦ ꯀꯩꯅꯣ ꯇꯧꯋꯦ ꯁꯤꯗꯤ ꯀꯥꯏꯅ ꯍꯥꯏꯔꯛꯑꯦ
ꯎꯝ
ꯆꯩꯅꯥꯗꯩ ꯄꯣꯠ ꯌꯥꯝ ꯂꯧꯋꯦꯕ ꯆꯩꯥꯅꯥꯗꯩ ꯀꯥꯏꯏꯗ ꯊꯥꯏꯅꯣ ꯈꯪꯗ꯭ꯔꯦ ꯃꯣꯏꯅ ꯑꯃꯨꯛ ꯂꯧꯔꯦ ꯆꯥꯏꯅꯥꯗꯒꯤ ꯏꯝꯄꯣꯔꯠ ꯇꯧꯔꯛꯑꯒ ꯑꯃꯨꯛ ꯊꯥꯔꯛꯄ ꯃꯐꯝꯗꯨꯗꯩ ꯃꯣꯏꯒ ꯀꯟꯇꯦꯛ ꯂꯧꯅꯔꯒ ꯑꯃꯨꯛ ꯂꯧꯕ
ꯑꯗꯣ ꯄꯣꯠꯁꯦ ꯕꯪꯒ꯭ꯂꯥꯗꯦꯁ ꯑꯁꯣꯝꯗꯒꯤꯩꯁꯨ ꯄꯨꯁꯜꯂꯛꯄꯗꯤ ꯃꯥꯜꯂꯦ ꯗ꯭ꯔꯦꯁ ꯅꯨꯡꯁꯦ
ꯎꯝ ꯄꯁꯂꯦ
ꯎꯝ ꯕꯪꯒ꯭ꯂꯥꯗꯦꯁꯀꯤꯁꯨ ꯄꯣꯠ ꯆꯩ ꯐꯖꯅ ꯇꯦꯛꯁꯇꯥꯏꯜꯒꯤ ꯑꯣꯏꯕ ꯗ꯭ꯔꯦꯁꯅꯨꯡꯒꯤ ꯑꯣꯏꯕ ꯄꯣꯠꯁꯦ ꯃꯣꯏꯁꯨ ꯐꯖꯅ ꯇꯧꯋꯦꯕ
ꯎꯝ
ꯈꯪꯗ꯭ꯔꯦ ꯍꯧꯖꯤꯛꯀꯥꯟꯅꯤ ꯑꯗꯨꯅ ꯃꯣꯏꯅ ꯑꯗꯨꯃꯥꯏꯅ ꯏꯁꯇꯣꯔꯗ ꯑꯣꯔꯤꯖꯤꯅꯦꯜꯅꯤ ꯄ꯭ꯔꯦꯃꯤꯌꯝꯅꯤ ꯇꯧꯗꯅ ꯂꯣꯏ ꯌꯣꯜꯂꯦ
ꯑꯝ
ꯑꯗꯣ ꯀꯔꯝꯕꯅꯣ ꯈꯪꯗ꯭ꯔꯦꯗ ꯇꯧꯗꯣꯏꯁꯦ ꯌꯥꯝꯗꯤ ꯌꯥꯝꯃꯦ ꯑꯗꯨꯕꯨ ꯑꯣꯐꯔꯒ ꯑꯗꯨꯝ ꯁꯟꯗꯦ ꯈꯨꯗꯤꯡꯒꯤ ꯄꯨꯜꯂꯞ ꯄꯨꯜꯂꯞ ꯕꯛꯇꯒ ꯑꯣꯐꯔꯒ ꯊꯥꯏꯗꯅ
ꯊꯥꯏ ꯊꯥꯏ
ꯎꯝ ꯑꯗꯨꯃꯥꯏꯅ ꯇꯧ ꯃꯥꯜꯂꯦꯀꯣ
ꯇꯧꯋꯏꯗ ꯗꯦꯐꯟ ꯎꯕ꯭ꯔꯣ ꯉꯁꯤꯒꯤ
ꯎꯗꯦꯛ
ꯃꯥ ꯀꯥꯏ ꯆ ꯈꯈꯤꯖꯅ
ꯈꯪꯗꯦ ꯐꯥꯔꯝꯗꯒ ꯆꯠꯈꯤꯕ ꯈꯪꯗꯦ ꯑꯩ ꯐꯣꯟ ꯇꯧꯕꯅꯤ ꯄꯥꯏꯔꯛꯇꯦ
ꯍꯣꯔꯦꯟꯁꯦ ꯑꯩꯒꯤ ꯏꯃꯥꯟꯅꯕ ꯁꯨꯁꯤꯜ ꯀꯧꯕ ꯑꯃ ꯂꯩꯌꯦ ꯊꯜꯀꯤꯦ ꯀꯩꯅꯣꯝ ꯆꯥꯁꯦꯅ ꯍꯥꯏꯔꯛꯄꯅꯤꯅꯦ ꯑꯩꯅ ꯄꯩꯁꯥꯗꯤ ꯂꯣꯏꯅ ꯇꯠꯅꯔꯕꯅꯦ ꯉꯍꯤꯔ ꯕ꯭ꯔꯣꯏꯂꯔꯗ ꯉꯧꯔꯒ ꯆꯥꯔꯁꯅ ꯍꯥꯏꯈꯤꯕꯅꯦ ꯃꯥꯕꯗꯤ ꯏꯌꯥꯏ ꯌꯥꯏꯗ ꯑꯩꯒꯤꯗꯤ ꯀꯩꯅꯣ ꯍꯥꯏꯔꯛꯑꯦ ꯑꯩꯈꯣꯏ ꯄꯨꯟꯕ ꯑꯗꯨꯅꯤ ꯃꯔꯨ ꯇꯅ ꯍꯥꯏꯔꯦ
ꯑꯣ ꯀꯩꯁꯥꯝꯄꯥꯜ ꯂꯩꯕꯗꯨꯅꯣ
ꯅꯠꯇꯦ ꯅꯠꯇꯦ ꯅꯥꯒ ꯃꯄꯥꯟꯗ ꯂꯩꯌꯦ
ꯑꯣ
ꯐꯥꯔꯃꯥꯁꯤ ꯐꯝꯕ ꯌꯥꯎꯕ
ꯎꯝ ꯁꯤꯗ ꯁꯤꯗ ꯂꯥꯛꯅꯦ ꯍꯥꯏꯔꯣ
ꯎꯝ ꯎꯝ ꯎꯝ ꯅꯣꯡꯄꯣꯛ ꯁꯦꯃꯥꯏꯗ ꯂꯥꯛꯇꯣꯏꯕ ꯅꯠꯇꯦ ꯅꯠꯇꯦ ꯁꯤꯈꯣꯡ ꯕꯖꯥꯔꯗ
ꯁꯤꯈꯣꯡ ꯕꯖꯥꯔ ꯃ꯭ꯌꯨꯅꯤꯁꯤꯄꯥꯂꯤꯇꯤ ꯀꯥꯎꯟꯁꯤꯜ
ꯎꯝ ꯈꯪꯗ꯭ꯔꯦ ꯇꯧꯔꯤꯁꯦ ꯍꯧꯖꯤꯛꯀꯥꯟꯗꯤ ꯁꯦꯟꯁꯨ ꯂꯣꯏ ꯋꯥꯅꯕꯩꯅꯤꯅꯦ
ꯋꯥꯅꯤ ꯋꯥꯅꯤ ꯑꯥꯔꯕꯤꯟ ꯏꯁꯩ ꯁꯛꯄ ꯅꯨꯄꯥꯗꯣ
ꯑꯥ
ꯃꯣꯏꯗꯤ ꯑꯃꯨꯛ ꯃꯦꯁꯤꯒꯤ ꯐꯦꯟ ꯑꯣꯏꯔ ꯃꯥꯜꯂꯦꯅꯦ
ꯈꯪꯗꯦ ꯑꯗꯨꯁꯤꯅ ꯐꯦꯁꯕꯨꯛꯁꯤꯅ ꯃꯦꯁꯤꯒ ꯔꯣꯅꯥꯜꯗꯣ ꯈꯪ ꯉꯥꯏꯔꯦ
ꯉꯥꯏ ꯉꯥꯏ ꯐꯨꯠꯕꯣꯜꯁꯦ ꯃꯣꯕꯥꯏꯅꯤ ꯈꯛꯀꯤ ꯇꯥꯔꯦꯅꯦ
ꯎꯝ
ꯎꯄꯥꯥꯏꯅꯤꯒꯤ ꯃꯒꯨꯟꯁꯦ ꯂꯩꯕꯖꯥꯠꯅꯤ ꯐꯨꯠꯕꯣꯜꯅ ꯑꯩꯈꯣꯏ ꯃꯌꯥꯝꯁꯦ ꯌꯨꯅꯥꯏꯠ ꯇꯧꯍꯜꯂꯦ ꯃꯣꯕꯥꯏꯅꯤꯅ ꯑꯃꯨꯛ ꯗꯤꯚꯥꯏꯠ ꯇꯧꯔꯦ
ꯎꯝ ꯑꯁ ꯃꯕꯥꯅꯤꯒ ꯔꯣꯅꯥꯜ ꯃꯦꯁꯤꯒ ꯔꯣꯅꯥꯜꯗꯣꯒ ꯑꯃꯨꯛꯇꯪ ꯍꯟꯊꯕ ꯋꯥꯔ ꯇꯥꯡꯀꯛꯁꯤꯤꯗ ꯇꯥꯔꯗꯤ ꯃꯩ ꯆꯟꯅꯤꯍꯦ
ꯑꯗꯨꯅꯦ ꯑꯥꯔꯖꯦꯟꯇꯤꯅꯥꯁꯨ ꯆꯪꯉꯛꯑꯅꯤ ꯆꯪꯉꯛꯑꯦꯅ ꯈꯜꯂꯁꯦꯕ ꯍꯥꯏꯗꯤ ꯃꯣꯏ ꯇꯥꯔꯤ ꯇꯤꯝꯗꯣ ꯑꯔꯥꯏꯕ ꯉꯥꯛꯇꯅꯤꯅ ꯄꯣꯔꯇꯨꯒꯥꯟꯁꯨ ꯆꯤ ꯂꯥꯎꯅ ꯇꯦꯛ ꯇꯦꯛ ꯇꯦꯛ ꯇꯧꯔ ꯆꯪꯉꯛꯒ ꯐꯥꯏꯅꯜꯗꯒ ꯊꯣꯝꯇꯠꯅꯔꯗꯤ ꯂꯣꯏꯔꯅꯤꯌꯦ ꯄꯨꯔꯥ ꯁꯥ ꯂꯥꯟ ꯇꯥꯟꯅꯔꯅꯤ
ꯅꯤ ꯑꯗꯨ ꯅꯨꯃꯤꯠꯇꯗꯤ ꯄꯨꯔꯥ ꯄ꯭ꯔꯤꯊꯤꯕꯤꯗ ꯑꯦꯇꯣꯝꯕꯕꯣꯝ ꯍꯥꯏꯗ꯭ꯔꯣꯖꯦꯟ ꯕꯣꯝ ꯊꯥꯗꯗ꯭ꯔꯁꯨ ꯌꯥꯔꯦ
ꯌꯥꯔꯅꯤ ꯌꯥꯔꯅꯤ ꯃꯤꯒ ꯑꯩꯗꯤ ꯋꯥꯈꯟꯗ ꯃꯤ ꯁꯤꯟꯅꯅꯕ ꯌꯥꯎꯅꯦꯕꯣ
ꯌꯥꯎꯅꯤ ꯌꯥꯎꯅꯤ ꯀꯥꯏꯒꯦ ꯑꯁ ꯄꯨꯔꯥ ꯄ꯭ꯔꯤꯊꯤꯕꯤ ꯑꯅꯤ ꯊꯣꯛꯇꯣꯏꯅꯦꯕꯅꯦ
ꯎꯝ ꯑꯩꯗꯤ ꯑꯗꯨꯃꯥꯏꯅ ꯇꯥꯍꯟꯅꯤꯡꯉꯦ ꯑꯗꯣ ꯉꯝꯗꯧ ꯃꯥꯟꯗꯦ ꯑꯔꯖꯦꯟꯇꯤꯅꯥ ꯂꯩꯍꯧꯔꯅꯤ ꯑꯌꯦꯡ ꯈꯪꯉꯦ ꯏꯖꯤꯞꯁꯦ ꯉꯝꯃꯅꯤꯗꯅ ꯍꯟꯇꯛ ꯏꯖꯤꯞꯀ ꯇꯥꯏꯌꯦꯕ ꯔꯥꯎꯟ ꯑꯣꯐ ꯁꯤꯛꯁ ꯐꯤꯐꯇꯤꯟꯗ ꯁꯤꯁꯤꯗ ꯅꯍꯥꯟ ꯏꯖꯤꯞ ꯌꯥꯝ ꯐꯖꯩꯕ ꯑꯗꯨꯅ ꯏꯖꯤꯞꯅ ꯇꯧꯔꯛꯇꯧꯁꯨ ꯃꯥꯜꯂꯦꯕ ꯑꯩꯒꯤ ꯋꯥꯈꯟꯗꯣ